ꯎꯝ ꯇꯔ ꯀ ꯇꯔꯣ
ꯑ ꯐꯥꯏ ꯐ
ꯎꯝ ꯍꯜꯂꯃꯗꯤ ꯑꯗꯨꯝ ꯀꯃꯥꯏ ꯀ ꯀꯌꯥꯃꯨꯛꯁꯨ ꯑꯍꯟ ꯑꯣꯏꯔꯕ꯭ꯔꯥ ꯈꯣꯠꯂꯕ꯭ꯔꯥ ꯑꯗꯨꯝ ꯂꯩꯔꯤꯕ꯭ꯔꯥ
ꯈ ꯑꯋꯥꯁꯤ ꯍ ꯌꯥ ꯎ ꯐꯤꯐꯇꯤ ꯐꯤꯐꯇꯤ ꯁꯚꯦꯟ ꯆꯃꯨꯛꯅꯦ
ꯎꯝ ꯑꯩꯈꯣꯏ ꯄꯕꯥꯥꯎꯍꯩꯗꯒꯤ ꯆꯍꯤ ꯑꯃꯅꯤꯅꯤꯕꯨ ꯍ ꯍꯟꯒꯅꯤ ꯅꯪ ꯍꯜꯂꯣ ꯀꯥꯏꯩꯅ ꯇꯣꯝꯕ
ꯑ ꯏꯩꯅ ꯇꯣꯣꯡꯉꯤ
ꯎꯝ ꯅꯇꯣ꯭ꯔꯣ ꯑꯩꯈꯣꯏꯒꯤꯅ ꯑꯩꯅ ꯑꯅꯤꯁꯨꯕꯅꯦꯕꯀꯣ
ꯎꯝ
ꯑꯩ ꯏꯅꯥꯎꯄꯥ ꯏꯆꯦ ꯑꯃꯒ
ꯎꯝ ꯑꯗꯨꯗꯤ ꯈꯔꯪ ꯉꯟꯅ ꯇꯧ ꯃꯥꯜꯂꯤ
ꯎꯝꯚꯏꯁꯁ ꯆꯍꯤ ꯑꯩꯈꯣꯏ ꯃꯥꯁꯨ ꯑꯗꯨꯝ ꯆꯍꯤ ꯅꯪ ꯍꯧꯖꯤꯛꯀꯤ ꯍꯥꯏꯔꯤꯕꯒꯤ ꯕꯕꯥ ꯑꯣꯏꯅ ꯆꯍꯤ ꯑꯃꯒꯤꯒꯤ ꯆꯥꯡꯗ ꯍꯥꯏꯕꯤꯅꯤ ꯑꯩꯈꯣꯏꯁꯨ ꯑꯩꯁꯨ ꯍꯟꯗꯛ ꯆꯍꯤ ꯀꯨꯟ ꯃꯉꯥꯃꯨꯛ ꯁꯨꯔꯤꯅꯦꯕꯀꯣ ꯅꯁ꯭ꯔꯤꯉꯩꯗ
ꯎꯝ ꯑꯩꯈꯣꯏ ꯂꯒ ꯃꯥꯅꯦꯗ
ꯎꯝ
ꯍꯧꯖꯤꯛ ꯂꯧ ꯍꯥꯏꯁꯦ ꯍꯧꯖꯤꯛ ꯑꯩꯈꯣꯏꯒꯤ ꯃꯦꯆꯤꯟ ꯈꯥꯎꯕ ꯈꯥꯎꯕ ꯌ ꯑꯣꯏꯕꯅꯤ ꯅꯨꯨ ꯄꯜꯂꯅꯦꯕ
ꯎꯝ ꯎꯝ
ꯑꯗꯣ ꯍꯟꯗꯛ ꯍꯟꯗꯛ ꯑꯅꯧꯕ ꯃꯦꯆꯤꯟ ꯑꯃꯨꯛ ꯊꯣꯛꯂꯛꯑ ꯌꯩ ꯈꯥꯎꯔꯒ ꯌꯩꯊꯣꯛꯑꯒ ꯗꯥꯏꯔꯦꯛ ꯊꯥꯊꯔꯛꯄ ꯑꯃꯁꯨ
ꯑꯗꯨ ꯊꯣꯛꯂꯛ ꯑ
ꯊꯕꯛꯁꯨ ꯃꯌꯥꯝ ꯇꯠꯈ꯭ꯔꯅꯤ ꯑꯗꯨ ꯍꯦꯛ ꯂꯥꯛꯄꯗꯒꯤ
ꯇꯠ ꯈꯤꯅꯤ ꯍꯥꯟꯅꯗꯤ ꯇꯧꯔꯝꯃꯤꯁꯦ ꯌꯩꯕꯕꯨꯗꯤ ꯑꯗꯨꯝ ꯃꯦꯆꯤꯟ ꯁꯤꯖꯤꯟꯅꯔꯛꯄ ꯆꯍꯤ ꯈꯔ ꯑꯗꯨꯝ ꯌꯥꯝꯃꯤꯗꯅꯀꯣ ꯑꯗꯨꯒ ꯈꯥꯎꯕꯁꯤꯗꯤ ꯑꯗꯨꯝ ꯇꯧꯔꯛꯑꯝꯕꯅꯦ ꯂꯧ ꯂꯤꯡꯕꯒꯤ ꯃꯦꯆꯤꯟꯁꯤꯒ ꯐꯖꯅ ꯁꯤꯖꯤꯟꯅꯔꯗꯤ ꯑꯁ ꯂꯣꯏꯅꯤ ꯍꯦ ꯃꯌꯥꯝꯖꯦ
ꯎꯝ ꯂꯧ ꯂꯤꯡꯕꯒꯤ ꯃꯦꯆꯤꯟ ꯒꯥ ꯊꯣꯛꯂꯥꯛ ꯑꯗꯤ
ꯑꯗꯨꯅꯦꯗꯥ ꯁꯨꯝ ꯆꯩꯅꯥꯔꯣꯝꯗ ꯁꯤꯖꯤꯟꯅꯕ ꯋꯥꯅꯤ ꯁ꯭ꯋꯥꯏꯗ ꯑꯩꯈꯣꯏ ꯁꯣꯝꯗ ꯑꯝ ꯇꯥ ꯁꯤꯖꯤꯟꯅꯗꯦꯗꯅ
ꯎꯝ ꯌꯥꯡ ꯀꯟꯅꯥꯗꯤ ꯂꯩꯇꯔꯤ ꯃꯥꯂꯦ ꯍꯧꯖꯤꯛꯀꯤ ꯌꯩ ꯈꯥꯎꯕꯒ ꯌꯩꯕꯒ ꯄꯥꯕꯅꯤꯅꯥ
ꯍꯣꯏ ꯍꯣꯏ ꯑꯗꯨ ꯀꯟꯅ ꯁꯤꯖꯤꯟꯅꯗꯦ
ꯎꯝ
ꯑꯗꯨꯁꯨ ꯊꯝꯅꯔꯛꯀꯗꯣꯏꯅꯦ ꯈꯔ ꯂꯩꯔꯗꯤ ꯅꯠꯇ꯭ꯔꯥ ꯆꯍꯤ ꯑꯃ ꯑꯅꯤ ꯂꯩꯔꯗꯤ ꯑꯗꯨꯒꯤ ꯌꯩꯕꯒꯤ ꯃꯦꯆꯤꯟ ꯂꯣꯏꯕ ꯀꯥꯡꯕꯨꯁꯤꯡꯁꯤꯅ ꯍꯦꯛꯇ ꯇꯥꯗ ꯐꯝꯗꯅꯔꯛꯀꯅꯤ
ꯎꯝ ꯑꯗꯣ ꯏꯁꯤꯡ ꯃꯔꯛꯇꯁꯨ ꯑꯗꯨꯝ ꯀꯩꯅꯣ ꯇꯧ ꯌꯥ ꯃꯥꯜꯂꯦ ꯑꯗꯨꯗꯤ
ꯍꯣꯏ ꯃꯤ ꯌꯥ
ꯏꯁꯤꯡ ꯆꯥꯎꯕ ꯈꯣꯠꯄꯒꯤꯗꯤ ꯑꯗꯨꯝ ꯀꯥꯟꯅꯗꯅ
ꯎꯀꯣ
ꯎꯝ ꯍꯤ
ꯎꯝ ꯅꯨꯡꯉꯥꯏꯕꯅꯤꯗ ꯊꯥꯏꯅꯒꯤ ꯊꯥꯏꯅꯒꯤꯗꯤ ꯈꯨꯠꯅ ꯌꯩꯕꯤꯁ ꯆꯔꯨꯒꯁꯦ ꯌꯥꯝ ꯁꯥꯡ ꯁꯥꯡꯉꯤꯗꯅꯀꯣ
ꯍꯣꯟꯕ ꯈꯣꯠꯄꯕꯨꯗꯤ ꯅꯨꯡꯉꯥꯏꯔꯛꯄꯅꯦꯗ
ꯑꯣꯟꯗꯅ ꯉꯛꯀ ꯁꯨꯖꯟꯗꯅ ꯈꯣꯠꯆꯟꯗꯅ ꯑꯗꯨ ꯅꯨꯡꯉꯥꯏꯕ ꯅꯤꯡꯊꯝꯊꯥ ꯁꯥꯟꯅꯕ ꯆꯥꯛꯀꯧꯕ ꯃꯇꯝ ꯍꯤ ꯋꯦꯗꯔ ꯏꯁꯤꯡ ꯅꯨꯡꯁꯤꯠ ꯅꯨꯡꯉꯥꯏꯔꯛꯑꯗꯅ ꯆꯥꯛꯀꯧꯕ ꯃꯇꯝꯗ ꯍꯧꯖꯤꯛꯄꯨꯗꯤ ꯌꯥꯝ ꯁꯥꯔꯦꯀꯣ ꯆꯥꯛꯀꯧꯕꯁꯤꯀꯣ ꯅꯠꯇ꯭ꯔꯥ ꯏꯃ ꯇꯔꯥꯏꯃ ꯑꯗꯨ ꯏꯪꯂꯤ ꯏꯂꯤ ꯍ ꯇꯧ ꯀꯥꯟꯤꯟ ꯁꯥꯟꯅꯥꯔꯒꯥ ꯆꯔꯨꯅ ꯌꯥꯠꯄꯒꯤ ꯌꯨꯝꯗ ꯑꯃꯨꯛ ꯐꯨꯔꯅꯤ ꯑ ꯊꯨꯄ ꯑꯁꯤ ꯅꯨꯃꯤꯗꯥꯡ ꯋꯥꯏꯔꯝꯒꯤ ꯈꯣꯡ ꯍꯥꯥꯝꯕ ꯀꯞꯄꯦ ꯍꯥꯏꯕꯅꯤꯗ
ꯍꯧꯖꯤꯛꯇꯤ ꯃꯦꯆꯤꯟ ꯌꯩ ꯂꯩ ꯎꯈ꯭ꯔꯨꯜ ꯉꯥꯛ
ꯎꯝ ꯍ ꯑꯗꯣ ꯍꯧꯖꯤꯛ ꯑꯉꯥꯡꯁꯤꯡꯗ ꯑꯩꯈꯣꯏ ꯊꯥꯏꯅꯒꯤ ꯅꯨꯡꯉꯥꯏꯔꯛꯄꯗ ꯀꯩꯁꯨ ꯐꯪꯉꯔꯣꯏꯕ ꯍꯧꯖꯤꯛꯇꯤ ꯒꯦꯝꯁ ꯁꯥꯟꯅꯕ ꯌꯨꯇꯨꯕ ꯌꯦꯡꯕ ꯅꯠꯇꯅꯀꯣ
ꯌꯦꯝꯗꯥ ꯂꯣꯏ ꯉꯥꯎꯔꯥꯅꯤ
ꯈ ꯑꯣꯏꯕꯅꯤ ꯇꯥꯏꯔ ꯂꯧ ꯆꯦꯟ ꯆꯣꯡꯅ ꯁꯥꯟꯅꯔꯛꯄ ꯑꯉꯥꯡꯐꯧ ꯇꯦꯂꯪꯒꯥ ꯄꯥꯏꯕ ꯁꯨ ꯎꯈꯤꯗ꯭ꯔꯦ ꯍꯧꯖꯤꯛꯇꯤ
ꯑꯁꯦꯡꯕꯩ ꯇꯦꯂꯪ ꯒꯥ ꯄꯥꯏꯕ ꯌꯥꯝꯅꯁꯨ ꯎꯈꯤꯗ꯭ꯔꯦ ꯋꯥꯍꯥꯟ
ꯅꯤꯡꯊꯝꯊ ꯋꯆꯤꯡ ꯐꯥꯏꯔꯦꯜ ꯂꯝꯇꯥꯗ ꯅꯨꯡꯁꯤꯠꯀꯛ ꯉꯟꯅ ꯁꯤꯖꯤꯟꯅꯔꯁꯨ ꯄꯥꯏꯅ ꯂꯧꯕꯛꯁꯤ ꯑꯗꯨ ꯆꯤꯟꯒ ꯀꯥꯏꯔꯒ ꯀꯣ
ꯎꯝ ꯇꯦꯂꯪꯒ ꯇꯥꯠꯈꯤꯕꯗꯨ
ꯎꯝ ꯃꯥꯇꯝꯖꯦ ꯆꯍꯤ ꯇꯔꯥ ꯇꯔꯥꯁꯤꯗ ꯑꯗꯨꯝ ꯑꯑꯣꯟꯕꯁꯤ ꯑꯗꯨꯝ ꯂꯩꯔꯛꯏꯗꯀꯣ
ꯎꯝ
ꯎ ꯎ ꯊꯕꯛ ꯏꯈꯥꯡꯒꯤ ꯀꯣꯆꯤꯡꯒꯤꯩ ꯀꯩꯗꯤ ꯌꯥꯎꯗ꯭ꯔꯕ
ꯀꯆꯤꯡꯅꯤ ꯍꯧꯒꯦ ꯑꯗꯨ ꯆꯀꯦꯗꯤ
ꯎꯝ ꯁꯥꯅ ꯅꯪ ꯀꯩꯅꯣꯁꯨ ꯒ꯭ꯔꯦꯖꯨꯋꯦꯁꯟꯁꯨꯣꯏꯔ ꯇꯧꯔꯦꯗꯅꯀꯣ
ꯎꯝ
ꯑꯗꯨꯝ ꯆꯍꯤꯃꯨꯛ ꯂꯩꯔꯤꯕꯅꯤ ꯑꯩꯅ ꯑꯗꯨꯝ ꯆꯠꯁꯤꯜꯂꯣ ꯈꯔ ꯈꯔ ꯑꯗꯨꯝ ꯇꯧꯔꯒ ꯑꯝ ꯌꯦ ꯎ ꯍꯥꯏꯗꯤ ꯈꯟꯗ꯭ꯔꯕꯛꯁꯨ ꯑꯇꯣꯞꯄ ꯑꯦꯛꯖꯥꯝ ꯀꯩ ꯊꯥꯔꯛꯒ ꯑꯗꯨꯝ ꯀꯥꯟꯅꯕꯅꯦꯕ
ꯎꯝ ꯈꯤꯇꯪ ꯅꯣꯂꯦꯖꯁꯨ ꯂꯩ
ꯏꯁꯥꯒꯤ ꯑꯩꯈꯣꯏꯁꯨ ꯀꯃꯔꯁ ꯂꯧꯋꯦ ꯍꯥꯏꯕꯅꯤ ꯑꯦꯂꯚꯦꯟ ꯇꯨꯌꯦꯜꯞꯇ ꯑꯗꯨꯝ ꯀꯥꯀꯨꯦꯁꯟ ꯑꯗꯨꯝ ꯍꯣꯠꯂ ꯑꯣꯏ ꯇꯥꯔꯒꯁꯨ ꯀꯣꯆꯤꯡꯒꯨꯝꯕ ꯈꯔ ꯌꯥꯎꯔꯕꯗꯤ ꯍꯦꯟꯅ ꯊꯨꯒꯠꯂꯛꯄꯗꯣ ꯍꯥꯏꯇꯥꯔꯦ ꯏꯁꯄꯤꯠꯇ
ꯎꯝ
ꯑꯗꯨ ꯑꯣꯏꯔꯒ ꯌꯥꯝ ꯅꯨꯡꯉꯥꯏꯔ ꯏꯝꯄ꯭ꯔꯨꯨꯞꯃꯦꯟ ꯏꯁꯥꯗ ꯅꯪꯒꯤ ꯃꯥꯁꯇꯔꯁꯀꯤ ꯑꯦꯟꯇ꯭ꯔꯥꯟꯁꯀꯨꯝꯕ ꯊꯥꯕ ꯑꯣꯏꯔ ꯑꯃ ꯑꯣꯏꯔꯦ ꯅꯪ ꯃꯦꯠꯁꯀ ꯔꯤꯖꯟ ꯂꯣꯏ ꯌꯥꯎꯗꯣꯏ ꯗꯔ ꯑꯩꯅ ꯃꯇꯝꯗ ꯌꯥꯝ ꯂꯩꯅꯤꯀꯣ ꯅꯪꯒꯤꯗꯤ
ꯀꯣꯆꯤꯡ ꯑꯃꯗꯥꯅ ꯍꯥꯏꯔꯞ ꯅꯣꯂꯦꯖ ꯑꯣꯏꯔꯁꯨ ꯑꯗꯨꯝꯅ ꯆꯠꯀꯦꯗꯤ ꯈꯜꯂꯦꯗ
ꯎ ꯁꯤꯒꯤ ꯏꯃꯤꯨꯡ ꯃꯃꯥꯡ ꯈꯪ ꯂꯩꯕꯗ
ꯎꯝ ꯃꯗꯔꯤ
ꯑꯩꯣꯏ ꯉꯥꯡꯕꯁꯤꯡ ꯇꯧꯕ ꯑꯃ ꯂꯩꯔꯤꯁꯦ
ꯀꯔꯕꯨꯣꯅꯤ ꯇ
ꯄꯤꯖꯅꯦ ꯀꯥꯗꯃꯤꯗ
ꯆꯅꯤ ꯀꯥꯗ ꯇꯥꯥꯟꯕꯤ
ꯁꯤꯒꯤ ꯑꯦꯝ ꯌꯨꯁ ꯃꯃꯥꯡꯒꯤ ꯀꯩꯊꯦꯜ ꯃꯆꯥ ꯂꯩꯗꯅꯀꯣ
ꯑ
ꯑꯗꯥꯏ ꯌꯧꯗ꯭ꯔꯤꯀꯥꯟꯗ ꯑꯣ ꯅꯥꯀꯟ ꯑꯣꯏꯔꯣꯝꯗ ꯑꯩ ꯌꯦꯜꯂꯣꯝꯗ ꯍꯥꯏꯖꯤꯟꯈꯤꯕ ꯇꯨꯔꯦꯜ ꯃꯄꯥꯟ ꯍꯥꯏꯇꯥꯔꯦ ꯁꯤꯒꯤ ꯑꯩꯈꯣꯏ ꯂꯩꯁꯥꯡ ꯍꯊꯦꯟ ꯃꯌꯥ ꯑꯁꯣꯝ ꯋꯥꯡꯃꯗ ꯍꯥꯏꯇꯥꯔꯦ
ꯀꯣ ꯑꯗꯨ ꯀꯣꯆꯤꯡ ꯅꯠꯇꯥ
ꯑ ꯀꯣꯆꯤꯡ ꯁꯦꯟꯦꯟꯇꯔ
ꯑꯣ ꯑꯩ ꯑꯣ ꯑꯩꯗꯤ ꯑꯗꯨꯗꯣ ꯆꯦꯛꯀꯤꯒꯨꯝꯕ ꯑꯣꯏꯕꯅꯤꯕꯅꯤ
ꯊꯑꯣꯏ ꯉꯥꯡꯉꯤ
ꯎꯝ
ꯆꯪꯖꯟꯉꯤꯕ ꯉꯟꯅ ꯈꯠꯂꯒ ꯑꯩꯈꯣꯠ ꯇꯣꯡꯕꯣꯏꯁꯨ ꯑꯗꯨꯃꯥꯏꯅ ꯆꯍꯤ ꯑꯅꯤꯃꯨꯛ ꯃꯃꯥꯡꯗ ꯁꯨꯝ ꯀꯛ ꯇꯧꯕꯗꯤ ꯒ꯭ꯔꯦꯖꯨꯌꯦꯦꯠ ꯂꯣꯏꯗ꯭ꯔꯥꯅ ꯊꯕꯛ ꯑꯗꯨꯝ ꯐꯪꯈ꯭ꯔꯦꯅꯦꯕ
ꯀꯩ ꯇ
ꯀꯩꯅꯣꯅꯤꯗ ꯕꯤ ꯑꯦꯁ ꯑꯦꯦ
ꯁ
ꯎꯝ
ꯁꯤꯞꯁꯤ ꯇꯣꯂꯣꯞ ꯑꯗꯨꯝ ꯆꯥꯎꯅꯏꯅꯤ
ꯆꯥꯎꯋꯦ ꯍꯧꯖꯤꯛ ꯇ꯭ꯔꯦꯅꯤꯡꯕꯨꯗꯤ ꯇꯧꯔꯤ ꯑꯗꯨ ꯑꯣꯏ ꯇꯥꯔꯁꯨ ꯑꯗꯨꯝ ꯆꯥꯎꯋꯦꯕꯀꯣ ꯝꯐꯨ ꯃꯌꯥ ꯌꯨꯝꯐꯨ ꯄꯤꯖꯥꯡ ꯑꯗꯨꯝ ꯌꯥꯏꯑꯕ ꯃꯁꯥꯗꯣ ꯅꯍꯥꯖ ꯑꯣꯏꯔꯤ ꯆꯍꯤꯗꯣ ꯀꯨꯟ ꯀꯨꯟ ꯀꯨꯟꯃꯥꯊꯣꯏ ꯂꯧ ꯁꯗꯒ ꯉꯥꯏꯔꯝꯒꯅꯤ ꯑꯗꯨꯝ ꯄꯩꯁꯥ ꯈ ꯊꯥꯔꯦ ꯃꯥ ꯇꯣꯂꯣꯞ ꯆꯪꯉꯛꯄꯗ ꯉꯔꯥꯡ ꯅꯍꯥꯟꯁꯨ ꯃꯉꯥ ꯇꯔꯨꯛ ꯊꯥꯔꯛꯑꯝꯕꯅꯤ
ꯑ ꯍꯧ ꯑꯗꯨꯝ ꯇꯣꯂꯣꯞꯄꯪ ꯍꯧꯔꯝꯃꯅꯤ ꯃꯣꯏꯗꯤ
ꯑ ꯍꯧ ꯍꯧꯈ꯭ꯔꯦ ꯐꯤꯔꯣꯜ ꯑꯇꯥꯡ ꯑꯇꯥꯡꯕ ꯑꯗꯒꯤ ꯐꯣꯟ ꯑꯇꯥꯡ ꯑꯇꯥꯡꯕ ꯑꯗꯨꯝ ꯀꯛꯊꯔ ꯂꯩꯅꯕꯒꯤ ꯄ꯭ꯂꯥꯟ ꯃꯌꯥꯝ ꯇꯧꯈ꯭ꯔꯦ
ꯎꯝ ꯍꯝ
ꯆꯠꯆꯔꯕꯅꯤꯅ ꯄꯦꯟ ꯄꯦꯟ ꯑꯗꯨꯝ ꯇꯧꯖꯕ ꯑꯗꯨꯝ ꯆꯍꯤ ꯃꯉꯥ ꯇꯔꯥꯗꯤ
ꯎꯝ ꯏꯌꯥꯝꯕ ꯀꯗꯥꯏ ꯄꯥꯎꯃꯤꯟꯅꯗꯔꯥ
ꯎꯝ ꯑꯩ ꯄꯣꯛꯃꯤꯟꯅꯕ ꯑꯩ ꯏꯅꯥꯎꯄꯥ ꯑꯇꯣꯝꯕ
ꯊꯕꯛ ꯇꯧꯔꯅꯤꯅ ꯅꯨꯄꯤꯁꯨ ꯊꯤꯒꯦꯔꯅꯤ
ꯎꯝ ꯅꯨꯄꯤ ꯀꯗꯤ ꯈꯪꯗꯦ ꯑꯩ ꯊꯤꯗ꯭ꯔꯤꯐꯧꯗꯤ ꯊꯤꯔꯛꯀꯗꯕꯅꯤ ꯃꯃꯥꯟꯗꯦ ꯑꯗꯨꯁꯨ ꯅꯨꯡꯗꯤ ꯅꯨꯡꯉꯥꯏꯔꯅꯤ ꯃꯁꯥꯒꯤ ꯑꯣꯏꯅꯗꯤꯀꯣ
ꯎꯝ ꯊꯕꯛ ꯑꯃ ꯇꯧꯕ
ꯅꯨꯄꯥꯗꯤ ꯑꯗꯨꯝ ꯆꯍꯤ ꯀꯨꯟꯊ꯭ꯔꯥ ꯀꯨꯟꯊ꯭ꯔꯥ ꯃꯉꯥ ꯑꯗꯨꯝ ꯉꯜꯂꯕꯗ ꯆꯍꯤ ꯀꯨꯟꯇ꯭ꯔꯦꯠ ꯀꯨꯟꯅꯤꯄꯥꯟꯗ ꯑꯗꯨꯝ ꯄꯤꯌꯣ ꯆꯍꯤ ꯇꯔꯦꯠ ꯅꯤꯄꯥꯜꯒꯤ ꯆꯥꯡꯗꯤ ꯑꯗꯨꯝ ꯂꯩꯔꯤꯕꯅꯤꯅꯀꯣ
ꯎꯝ
ꯎ ꯑꯣꯏꯔꯅꯦ
ꯚꯤ ꯑꯦꯁ ꯑꯦꯐ ꯁꯤꯕꯨ ꯀꯩꯅꯣ ꯄꯦꯟꯁꯤꯟ ꯂꯩꯕ꯭ꯔꯥ
ꯂꯩꯗ ꯂꯩ ꯍꯥꯏꯁꯦ ꯊꯥꯏꯅꯒꯤ ꯍꯣꯜ ꯄꯦꯟꯁꯟ ꯏꯁꯀꯤꯝ ꯑꯗꯨꯃꯛꯇꯤ ꯅꯠꯇ꯭ꯔꯦꯕꯀꯣ ꯑꯅꯧꯕ ꯄꯦꯟꯁꯟ
ꯑꯣ ꯑꯩꯈꯣꯏꯒꯤ ꯏ ꯃꯥ ꯀꯩꯅꯣꯗꯒꯤꯩ ꯊꯥꯗꯥꯏ ꯀꯛꯑꯒ ꯗꯥꯏ ꯂꯣꯏ
ꯑꯣ ꯑꯣ ꯑꯗꯨꯃꯅ ꯆꯥꯎ ꯕꯗꯤ ꯁꯅꯦ ꯆꯥꯎ ꯆꯥꯎꯅꯦꯕ ꯇꯔꯣꯕꯁꯦ ꯑꯗꯨꯝ ꯌꯥꯝ ꯅꯨꯡꯉꯥꯏꯔꯤ ꯃꯈꯈꯣꯏ ꯃꯣꯏ ꯂꯩꯃꯤꯟꯅꯔꯤ ꯀꯥꯡꯕꯨꯗ ꯑꯗꯨꯝ ꯃꯩꯇꯩ ꯃꯆꯥ ꯃꯌꯥꯝꯁꯨ ꯌꯥꯎꯔꯦ ꯑꯩ ꯅꯍꯥꯟ ꯉꯥꯔꯤ ꯀꯩꯀꯩ ꯇꯧꯔꯒ ꯃꯣꯔꯣꯛ ꯑꯆꯥꯔ ꯁꯦꯝꯃꯒ ꯊꯥꯈꯤꯕꯅꯤ ꯅꯥꯟꯅ ꯉꯧꯔꯒ ꯊꯥꯎꯗ ꯐꯖꯅ ꯊꯥꯎ ꯈꯔ ꯌꯥꯝꯅ ꯅꯍꯥꯟ ꯃꯣꯏ ꯃꯩꯇꯩ ꯃꯆꯥꯈ ꯄꯨꯂꯞ ꯆꯥꯔꯒ ꯈꯣꯡ ꯄꯨꯂꯞ ꯍꯥꯝꯊꯩꯅꯦ ꯍꯥꯏꯕꯅꯤ ꯃꯣꯔꯧꯗ ꯆꯃꯅꯒꯤꯈꯤꯕꯕꯥꯏ ꯉꯥꯏ ꯄꯣꯁ ꯂꯩ ꯊꯥꯈꯤꯕꯅꯤ ꯉꯥ ꯑꯃꯨꯛ ꯂꯩꯔꯧꯈꯤꯒꯦ ꯇꯧꯔꯒ ꯉꯥꯏꯍꯥꯛ ꯑꯀꯪꯕ
ꯃꯣꯏ ꯑꯗꯨꯗꯤ ꯂꯨꯄꯥ ꯀꯌꯥꯃꯨꯛ ꯆꯪꯒꯦ ꯊꯥꯕꯅꯤꯣ
ꯄꯣꯠꯊꯥꯥꯕꯗꯔ ꯎꯝ ꯑ ꯑꯣ ꯀꯦꯅꯣ ꯌꯨꯝ ꯈꯔ ꯂꯨꯝꯃꯦꯕꯀꯣ ꯑꯇꯩ ꯉꯥꯔꯤ ꯉꯥꯇꯥꯏ ꯀꯌꯥꯝ ꯌꯥꯎꯋ ꯂꯨꯄꯥ ꯆꯍꯨꯝꯅ ꯆꯥꯝꯃ꯭ꯔꯤꯔ ꯁꯤ ꯆꯅꯤꯒ ꯀꯌꯥꯩꯅꯣꯝꯛ ꯆꯪꯉ ꯆꯍꯨꯝ ꯌꯧꯈꯤꯗ ꯃꯥꯜꯂꯦ
ꯑꯣ ꯑꯗꯨ ꯑꯗꯨ ꯄꯣꯠꯇꯤ ꯃꯥ ꯃꯈꯨ ꯈꯕꯨꯗꯤ ꯇꯧ
ꯇꯧꯗꯦꯗ ꯄꯣꯠꯇꯤ ꯑꯗꯨꯝ ꯌꯧ ꯍꯞꯇꯥ ꯑꯃꯒꯤ ꯃꯅꯨꯡꯗ ꯑꯗꯨꯝ ꯌꯧꯈꯤꯕ
ꯀꯥ ꯍꯁꯨ ꯂꯩ ꯂ
ꯇ꯭ꯔꯦꯅꯤꯡꯂ
ꯑꯥ ꯃꯣꯏꯇꯣꯏꯅꯤ ꯃ ꯐꯗꯦ
ꯑ ꯀꯟꯅꯗ ꯃꯙ ꯄ꯭ꯔꯗꯦꯁ ꯑꯗꯨꯝ ꯃꯐꯝ ꯃꯐꯝ ꯃꯌꯥꯝ ꯀꯩꯅꯣ ꯇꯧꯕꯅꯦ ꯃꯤꯁꯦ ꯌꯥꯝꯅ ꯈꯟꯕꯅꯤꯅꯀꯣ ꯔꯥꯖꯁꯊꯥꯟꯗ ꯇꯥꯕ ꯈꯔ ꯖꯃꯨ ꯀꯥꯁꯃꯤꯔꯗ ꯇꯥꯕꯒꯁꯨ ꯌꯥꯎꯋꯦꯕꯀꯣ
ꯑ ꯐꯅꯤꯗ ꯋꯥꯔꯝꯅꯤ
ꯎꯝꯝ ꯑꯗꯒꯤ ꯏꯚꯟ ꯖꯥꯔꯈꯟ ꯖꯥꯔꯈꯟꯗ ꯇ꯭ꯔꯦꯅꯤꯡ ꯇꯧꯕ ꯀꯥꯡꯕꯨꯗꯤ ꯄꯩꯁꯥ ꯍꯦꯟꯅ ꯆꯥꯎꯋꯤ ꯂꯤꯁꯤꯡ ꯇꯔꯥꯅꯤꯊꯣꯏꯃꯨꯛꯀꯤ ꯆꯥꯡ ꯍꯦꯜꯂꯦꯕ ꯑꯩꯈꯣꯏ ꯇꯣꯝꯕꯣꯏꯗꯒꯤꯩꯀꯣ ꯃꯣꯏꯒꯤꯗꯤ ꯔꯤꯛꯁ ꯑꯦꯂꯥꯎꯋꯦꯟꯁ ꯍꯥꯞꯄꯗꯣ
ꯎꯝ
ꯖꯥꯔꯈꯟꯁꯦ ꯃꯥꯎꯋꯦꯁꯀꯨꯝꯕ ꯀꯩꯒꯨꯝꯕꯁꯦ ꯑꯗꯨꯝ ꯂꯩꯗꯅꯀꯣ
ꯎꯝ
ꯑꯗꯨꯒꯤ ꯄ꯭ꯔꯣꯕ꯭ꯂꯦꯝ ꯈꯤꯇꯪ ꯂꯩꯕ ꯇ꯭ꯔꯦꯅꯤꯡ ꯃꯅꯨꯡꯗ ꯑꯗꯨꯝ ꯄꯩꯁꯥ ꯍꯥꯞꯄꯍꯧ ꯇꯥꯗ꯭ꯔꯤꯀꯥꯟꯗꯒꯤ ꯌꯥꯡꯈꯩꯒꯤ ꯃꯌꯥꯝ ꯁꯥꯏ ꯃꯥꯁꯨ ꯍꯥꯏꯗꯤ ꯖꯔ ꯈꯟꯂꯒ ꯇ꯭ꯔꯦꯅꯤꯡ ꯇꯧꯔꯝꯃꯗꯤ ꯍꯦꯟꯅ ꯅꯨꯡꯉꯥꯏꯒꯗꯕꯅꯤ
ꯑ ꯆꯪꯗ꯭ꯔꯤꯀꯥꯟꯗꯅ ꯍꯥꯟꯅꯒꯤ ꯂꯩꯀꯥꯏꯒꯤ ꯑꯍꯜ ꯂꯃꯟ ꯁꯤꯚꯥꯏ ꯑꯣꯏꯕꯈꯩꯁꯤꯅ ꯑꯋꯥꯕꯒꯤ ꯃꯑꯣꯡ ꯇꯧꯋꯤ ꯃꯥꯅ ꯑꯃꯨꯛ ꯀ ꯐꯣꯟ ꯇꯧꯔꯛꯄ ꯋꯥꯕꯩ ꯁꯨꯡꯉꯥ ꯋꯥꯔꯤ ꯍꯥꯏꯗꯦ ꯑꯗꯨꯝ ꯑꯗꯨ ꯇꯧꯏꯤ ꯑꯗꯨ ꯀꯥꯞꯄꯨꯏ ꯑꯗꯨ ꯂꯪꯉꯏ ꯑꯗꯨ ꯄꯣꯛꯈꯥꯏ ꯑꯗꯨ ꯇꯧꯏꯦ ꯑꯗꯨ ꯋꯥꯔꯤꯁꯤ ꯅꯨꯡꯉꯥꯏ ꯅꯨꯡꯉꯥꯏ
ꯍꯝ ꯍꯝ
ꯑꯗꯨꯝ ꯍꯥꯏꯗꯤ ꯃꯩꯇꯩ ꯃꯆꯥ ꯃꯌꯥꯝ ꯒ꯭ꯔꯨꯞ ꯁꯨꯈꯤꯕꯅꯤꯅꯀꯣ
ꯎꯝ ꯐꯤꯇꯦꯝꯆꯥ ꯑꯃꯅꯤ ꯆꯪꯃꯤꯟꯅꯔꯗꯤ ꯅꯨꯡꯉꯥꯏꯕ
ꯍꯣꯏ ꯄꯨꯂꯞꯅ ꯏꯌꯥꯔꯄꯣꯔꯠꯇ ꯆꯠꯄ ꯅꯨꯃꯤꯠꯒꯤꯗ ꯊꯤꯟꯕ ꯅꯨꯃꯤꯠꯇ ꯄꯨꯂꯞ ꯇꯔꯦꯠ ꯅꯤꯄꯥꯜ ꯂꯩꯔꯝꯃꯦ ꯄꯨꯂꯞ ꯑꯗꯨꯝ ꯆꯠꯈ꯭ꯔꯦ ꯃꯣꯏ ꯑꯄꯨꯟꯕ ꯇ꯭ꯔꯦꯅꯤꯡ ꯐꯣꯝꯁꯦ ꯑꯄꯨꯟꯕꯒꯤ
ꯎ ꯑꯗꯨꯝ ꯁꯀꯝ ꯇꯧꯗ
ꯈꯪꯅꯗꯕ ꯑꯗꯨꯝ ꯄꯨꯂꯞ ꯈꯪꯅꯔ ꯑꯗꯨꯝ ꯆꯠꯈ꯭ꯔꯦ ꯃꯐꯝ ꯍꯪꯅꯔꯒ ꯄꯨꯜꯂꯦ ꯈꯣꯠꯂꯦ ꯍꯦꯛ ꯌꯧꯕꯒ ꯄꯨꯂꯞ ꯄꯥꯅꯤꯁꯃꯦꯟꯁꯨ ꯆꯥꯏ ꯍꯥꯏꯕꯅꯤ ꯃꯣꯏ ꯃꯩꯇꯩ ꯆꯥꯏꯔꯛꯦ ꯍ ꯀꯩꯅꯅꯣ ꯑꯩꯈꯣꯏ ꯃꯩꯇꯩ ꯃꯆꯥꯒꯤ ꯂꯥꯏꯔꯤꯗꯣ ꯃꯁꯤꯡ ꯊꯤꯕ ꯍꯥꯏ ꯍꯤꯟꯗꯤꯗ ꯏꯤꯟꯗꯤꯇꯌꯦ ꯄꯨꯂꯞ ꯎꯍꯜꯂꯛ ꯑꯗꯨꯒꯤ
ꯃꯣꯏꯗꯤ ꯍꯤꯟꯗꯤ ꯍꯤꯁꯇꯔꯤ ꯃꯣꯏꯗꯤ ꯉꯥꯡꯅꯖꯥꯠꯅ
ꯑꯗꯨꯝ ꯈꯔ ꯇꯝꯅꯕꯅꯕꯒꯤ ꯀ꯭ꯂꯥꯁ ꯂꯧꯋꯦꯕꯀꯣ ꯊꯥ ꯑꯃꯃꯨꯒꯤꯁꯥ ꯑꯍꯥꯟꯕ ꯍꯦꯛ ꯌꯧꯕꯒ ꯃꯣꯏꯁꯦ ꯀꯩꯅꯣ ꯇꯧꯗꯦꯕ ꯗꯥꯏꯔꯦꯛ ꯍꯧꯗꯦꯕꯀꯣ ꯊꯥꯃꯨꯛꯁꯨ ꯆꯥꯡꯗꯦ ꯂꯝ ꯇꯨ ꯁꯦꯡꯍꯟꯕ ꯈꯣꯠꯍꯟꯕ ꯍꯤꯟꯗꯤ ꯈꯪꯗꯕꯒ ꯍꯤꯟꯗꯤ ꯉꯥꯡꯅꯒꯩꯗ ꯍꯤꯟꯗꯤꯒ ꯂꯥꯏꯔꯤꯛ ꯊꯥ ꯑꯃꯅꯤ ꯀ꯭ꯂꯥꯁ ꯇꯧꯍꯜꯂꯦꯕ ꯀ
ꯎꯝ
ꯑꯗꯨꯏ ꯃꯇꯨꯡꯗ ꯑꯃꯨꯛ ꯍꯧꯔꯦ ꯍꯧꯖꯤꯛꯄꯨꯗꯤ ꯐꯖꯅ
ꯑ ꯁꯥ ꯑꯦꯁꯥꯃꯤꯅꯦꯕ ꯑ ꯄꯕꯨ ꯆꯠꯄ ꯆꯍꯤ ꯃꯉꯥꯃꯨꯛꯇꯤ ꯐꯥꯔꯛꯇꯣꯔꯦ
ꯎꯝ ꯑꯗꯨ ꯕꯕꯥ ꯍꯣꯏꯗꯤ ꯀꯩꯅꯣ ꯑꯣꯏꯔꯝꯒꯅꯤꯅ ꯑꯣꯜ ꯄꯦꯟꯁꯟ ꯏꯁ ꯨꯝ ꯑꯣꯏꯗ ꯎꯝ ꯇꯨ ꯊꯥꯎꯖꯟ ꯐꯣꯔꯒꯤ ꯃꯃꯥꯡꯗ ꯆꯪꯈꯤꯕꯈꯩꯗꯤ ꯑꯣꯏꯕꯅꯦꯕ ꯝꯇꯪ ꯆꯪꯍꯧꯕ ꯑꯃꯕꯨ ꯑꯣꯏꯔꯁꯨꯀꯣ ꯍꯧꯖꯤꯛꯇꯤ ꯊꯕꯛ ꯐꯪꯁꯨ ꯑꯗꯨꯝ ꯋꯥꯏꯌꯦꯕ
ꯎꯝ ꯑꯃꯕꯨꯗꯤ ꯑꯩꯈꯣꯏ ꯗꯥꯥꯖꯨ ꯑꯥꯔꯃꯤꯗ ꯇ꯭ꯔꯥꯏ ꯇꯧꯔꯝꯕꯅꯦꯕ ꯑꯗꯨꯗ ꯃꯦꯗꯤꯀꯦꯜ ꯀꯩꯀꯩ ꯅꯣꯏ ꯈꯜꯂꯤ ꯑꯗꯨꯒ ꯑꯦꯟꯇ꯭ꯔꯥꯟꯁꯇ ꯂꯩꯍꯧꯕ ꯍꯥꯏꯇꯥꯔꯦ
ꯎꯝ